ꯍꯜꯂꯣ ꯗꯗꯔ ꯑꯣ ꯒꯗ ꯏ ꯚꯅꯤꯡ
ꯂꯩꯕꯅꯦ ꯍꯤꯡꯒꯣꯕꯅꯦ ꯅꯪ ꯂꯝꯕꯤꯗ ꯆꯠꯄꯨ ꯃꯥꯜꯂꯦꯗ ꯁ ꯑꯣ ꯆꯥꯗ꯭ꯔꯤꯗ ꯆꯥꯗ꯭ꯔꯤꯗ ꯑꯗꯒꯤꯒ ꯁꯗ ꯑꯩꯁꯨ ꯉꯁꯥꯏ ꯄ꯭ꯔꯣꯒꯥ꯭ꯔꯥꯝ ꯑꯃ ꯆꯠꯂꯨꯕ ꯄ꯭ꯔꯣꯒꯥ꯭ꯔꯥꯝ ꯑꯃ ꯆꯠꯂꯒ ꯌꯥꯝꯅꯥ ꯂꯥꯛꯄꯗ ꯉꯥꯏꯔꯤꯗꯅ ꯑꯩꯁꯨ ꯉꯁꯥꯏ ꯅꯨꯡꯁꯥ ꯁꯥꯃꯟꯗꯅꯀꯣ ꯉꯁꯤ ꯅꯨꯡꯁꯥ ꯌꯥꯝ ꯁꯥꯕꯗꯣ ꯑꯁꯤ ꯩ ꯂꯤ ꯇꯧꯔ ꯔꯅꯤꯡꯗ ꯆꯠꯂꯨꯕ ꯑꯗꯨꯒ
ꯑꯥꯎ
ꯌꯨꯝꯗꯨ ꯂꯥꯛꯑꯒ ꯀꯩꯅꯣ ꯇꯧꯔꯤ
ꯎꯝ ꯅꯣꯡꯁꯨ ꯈꯔ ꯇꯥꯔꯗꯤ ꯐꯗꯧꯅꯤ ꯅꯣꯡ ꯇꯥꯗ꯭ꯔꯦ
ꯅꯣꯡ ꯇꯥꯔꯗꯤ ꯐꯒꯗꯕꯅꯤꯅꯦ ꯉꯁꯥꯏ ꯑꯩ ꯆꯤꯡꯗ ꯐꯣꯟ ꯇꯧꯕꯗꯣ ꯇꯤꯡ ꯗꯗꯤ ꯑꯗꯨꯃꯦꯂꯣꯡꯗꯗꯤ ꯄꯨ ꯅꯣꯡ ꯇꯥꯕꯅ ꯃꯄꯥꯟꯒ ꯊꯣꯛꯇ꯭ꯔꯒ ꯂꯩꯌꯦ ꯍꯥꯏꯌꯦ
ꯎꯝ ꯂꯧꯕꯕꯨꯛꯇ ꯈꯔ ꯇꯥꯗꯤ ꯐꯗ ꯂꯕꯨꯛ
ꯁꯃ ꯈꯔ ꯇꯥꯔꯥꯗꯤꯀꯣ ꯍꯧꯖꯤꯛ ꯃꯟꯁꯨꯟ ꯑꯩꯈꯣꯏꯗꯤ ꯏꯟꯗꯤꯌꯥꯗ ꯃꯨꯟꯁꯨꯟꯒꯤ ꯁꯤꯖꯟ ꯑꯣꯏꯕꯅꯤꯅꯀꯣ ꯇꯧꯔꯗꯤ ꯀꯩꯅ ꯐꯒꯗꯕꯅꯤ ꯀꯥꯏ ꯀꯥꯏ ꯆꯠꯂꯨꯔꯒꯦ ꯅꯪꯗꯤ
ꯉꯁꯤ ꯊꯕꯛ ꯑꯃꯅꯤ ꯆꯠꯊꯣꯛꯑꯦ ꯑꯗ ꯌꯨꯝꯗ ꯍꯜꯂ ꯄꯣꯊꯥꯔꯤ ꯑꯗꯨꯝ
ꯑꯣ
ꯀꯩꯀꯩ ꯃꯊꯦꯜꯟꯅꯒ ꯍꯥꯎꯔꯤꯒꯦ ꯍꯧꯖꯤꯛ ꯀꯩꯀꯩ ꯍꯦꯟꯖꯥꯡ ꯍꯥꯎꯔꯤꯒꯦ ꯍꯥꯎꯕ ꯍꯣꯏ
ꯑꯁ ꯑꯩꯗꯤ ꯀꯩꯅꯣ ꯑꯣꯏꯅ ꯄꯥꯝꯃꯦꯕꯣ ꯎꯝ ꯑꯩꯈꯣꯏꯒꯤ ꯀꯥꯡꯁꯣꯏ ꯊꯣꯡꯕꯗꯣ ꯃꯦꯟꯒ ꯈꯔ ꯍꯥꯞꯄꯒꯀꯣ ꯈꯃꯦꯟꯒ ꯈ ꯃꯣꯔꯣꯛ ꯀꯩꯅꯣ ꯇꯧꯔꯒ ꯑꯩꯈꯣꯏꯒꯤ ꯁꯥ ꯑꯌꯥꯏꯕꯗꯣ
ꯑꯥꯎ
ꯁꯥ ꯌꯥꯏꯕ ꯍꯥꯏꯕꯁꯤꯒꯤ ꯉꯔꯥꯡ ꯅꯍꯥꯟꯒꯤ ꯅꯠꯇꯕ ꯀꯨꯏꯅ ꯊꯝꯕ ꯆꯥꯛ ꯑꯌꯥꯏꯕꯗꯣ ꯑꯩꯈꯣꯏꯒꯤ ꯆꯤꯡꯗꯒ ꯆꯍꯤ ꯑꯃ ꯁꯤꯛꯁ ꯁꯤꯛꯁ ꯃꯟꯁ ꯀꯩꯅꯣꯒꯝꯃ ꯍꯥꯞꯄ ꯀꯨꯏꯅ ꯊꯝꯕ ꯃꯊꯛꯇ ꯊꯝꯕꯗꯣ ꯑꯩꯈꯣꯏꯒꯤꯗꯣ
ꯑꯥ
ꯑꯗꯨꯗꯨꯒ ꯈꯔ ꯈꯔ ꯁꯣꯏꯕꯤꯔꯣ ꯍꯥꯞꯄꯤꯕꯗꯣ ꯀꯥꯡꯁꯣꯏꯗ
ꯎꯝ
ꯑꯗꯨꯝ ꯇꯪ ꯆꯥꯅꯤꯡꯉ ꯂꯩꯅ ꯉꯔꯥꯡ ꯆꯥꯏ ꯉꯔꯥꯡ ꯉꯔꯥꯡ ꯉꯔꯥꯡ ꯆꯥꯏ ꯎꯈ꯭ꯔꯨꯜꯒꯤꯀꯣ
ꯑꯥ
ꯎꯈ꯭ꯔꯨꯜꯗꯒꯤ ꯆꯍꯤ ꯑꯃ ꯁꯨꯕꯅꯦꯅꯀꯣ
ꯑꯝ
ꯑꯩꯈꯣꯏꯒꯤ ꯑꯌꯥꯏꯕꯗꯣ ꯃꯇꯨꯝꯗꯣ ꯃꯇꯨꯝꯗꯣ ꯄꯤꯔꯛꯑꯦ ꯃꯇꯨꯡꯨꯝꯗ ꯄꯤꯔꯛꯑꯦ ꯃꯇꯨꯡꯗ ꯄꯤꯔꯛꯑꯒ ꯈꯥꯃꯦꯟ ꯈꯥꯃꯦꯟꯒ ꯀꯩꯅꯣ ꯑꯩꯈꯣꯏ ꯍꯥꯎꯗ ꯀꯥꯎ ꯄꯔ ꯑꯩꯒꯤ ꯕꯤꯟꯁ ꯍꯥꯏꯕ꯭ꯔꯥ ꯈꯔ ꯑꯁꯥꯡꯕꯗꯣ ꯀꯩꯅꯣ ꯑꯁ ꯀꯔꯤ ꯍꯥꯏꯕ꯭ꯔꯥ ꯈꯪꯗꯦꯅꯦ ꯔꯖꯤꯃꯥ ꯔꯖꯤꯃꯗꯤ ꯃꯔꯨ ꯃꯔꯨ ꯈꯛꯇꯪ ꯑꯣꯏꯌꯦꯅꯪ ꯑꯩꯈꯣꯏꯒꯤ ꯍꯋꯥꯏ ꯊꯔꯥꯛ ꯍꯥꯏꯕ꯭ꯔꯥ ꯀꯩꯅꯣꯝꯃ ꯈꯔ ꯑꯁꯥꯡ ꯍꯋꯥꯏ ꯊꯔꯥꯛꯇꯤ ꯑꯦꯝ ꯄꯤꯇ ꯈꯔ ꯇꯦꯜꯂꯦꯗꯅ ꯑꯁꯥꯡꯕꯗ ꯍꯋꯥꯏ ꯑꯁꯥꯡꯕꯗ ꯀꯔꯤ ꯍꯥꯏꯕ꯭ꯔꯥ ꯕ꯭ꯔꯗꯔ ꯑꯩꯈꯣꯏꯒꯤ ꯀꯩꯅꯣꯗꯒ ꯁꯤꯡꯖꯨꯗꯨꯒ ꯍꯦ ꯍꯦꯛꯇ ꯁꯣꯏꯕꯗꯣ ꯀꯩꯅ
ꯎ
ꯑꯁꯥꯡꯕꯗꯣ ꯑꯁꯥꯡꯕꯗꯣ ꯑꯁꯥꯡꯕꯗꯣ ꯑꯁꯥꯡꯕꯗꯣ
ꯐ ꯐ ꯑꯩ ꯀꯥꯎꯔꯤꯅꯤ ꯑꯩꯁꯨ
ꯗꯧ ꯍꯥꯞꯄꯤ ꯑꯗꯨꯒ ꯃꯣꯏꯒꯤ ꯑꯩꯈꯣꯏꯒꯤ ꯏꯃꯥꯟꯅꯕ ꯑꯩꯈꯣꯏ ꯎꯈ꯭ꯔꯨꯜꯗꯤ ꯄꯤꯔꯛꯄꯗꯣ ꯈꯔ ꯈꯔ ꯑꯗꯨꯝ ꯁꯣꯏꯔꯦ ꯑꯥ
ꯁꯧꯒ꯭ꯔꯤꯁꯨ ꯍꯥꯎꯋꯦ ꯀꯣ ꯁꯝꯃꯔꯗꯤ ꯁꯧꯒ꯭ꯔꯤꯅ ꯐꯩ ꯁꯧꯒ꯭ꯔꯤꯒꯨꯝꯕ ꯊꯥꯎ ꯈꯔꯗꯗꯤ ꯀꯥꯟꯅꯗꯦꯅꯤ ꯆꯥꯅꯤꯡꯗꯦꯕ ꯊꯥꯎꯁꯦ
ꯁꯧꯒ꯭ꯔꯤꯗꯣ ꯅꯍꯥꯟ ꯀꯩꯅꯣꯅ ꯏꯃꯥꯅ ꯊꯣꯡꯕꯤꯕ
ꯑꯝ
ꯊꯣꯡꯕꯤꯕꯁꯦ ꯀꯃꯥꯏꯅ ꯇꯧ ꯭ꯔꯥ ꯍꯥꯏꯔꯒ ꯁꯧꯒ꯭ꯔꯤꯁꯦ ꯍꯋꯥꯏꯗꯀꯣ ꯍꯋꯥꯏꯁꯨ ꯍꯥꯞꯁꯨ ꯍꯥꯎꯏꯅꯦ ꯑꯁ ꯍꯋꯥꯏꯗ ꯍꯋꯥꯏ ꯈꯔ ꯊꯥꯎꯗ ꯈꯔ ꯀꯩꯅꯣ ꯇꯧꯕꯤꯕ ꯑꯗꯣ ꯑꯗꯣ ꯁꯔꯤ ꯁꯧꯒ꯭ꯔꯤꯁꯨ ꯍꯥꯞꯄꯤꯕꯀꯣ ꯑꯁ ꯑꯩꯅ ꯑꯗꯨ ꯅꯨꯃꯤꯠꯇ ꯆꯥꯕꯗꯨꯗꯤ
ꯆꯥꯛꯁꯨ ꯌꯥꯝ ꯆꯥꯅꯤꯡꯕꯅꯦꯕ ꯑꯗꯨꯃꯥꯏꯅ ꯇꯧꯕꯁꯦ ꯑꯗꯨꯝ ꯆꯝꯅꯀꯣ ꯌꯥꯟꯡꯈ꯭ꯔꯦ ꯀꯩꯅꯣ ꯇꯧꯔꯒ ꯊꯥꯎ ꯊꯥꯎꯁꯤ ꯁꯝꯃꯔꯗꯗꯤ ꯆꯥꯅꯤꯡꯗꯦ ꯊꯥꯎ
ꯑꯁꯦꯡꯕ ꯑꯩ ꯅꯍꯥꯟꯃꯛꯇꯗꯤ ꯍꯥꯏꯕꯤꯌꯦ ꯏꯃꯥꯗꯀꯣ ꯑꯁ ꯅꯪ ꯁꯨꯃꯥꯏꯅ ꯊꯣꯡꯕꯤꯕꯁꯦ ꯌꯥꯝ ꯍꯥꯎꯋꯤꯅꯦ ꯑꯩꯁꯦ ꯁꯦꯡꯅ ꯍꯥꯏꯔꯗꯤ ꯑꯩ ꯌꯨꯝꯗ ꯄꯥꯛ ꯂꯩꯇꯦꯕ ꯑꯩꯁꯨ ꯀꯩꯅꯣ ꯑ ꯗ ꯂꯩꯕꯅꯤꯅꯀꯣ ꯄꯣꯠꯁꯤꯡ ꯆꯠꯄꯅꯤꯅꯀꯣ ꯂꯥꯡꯕꯗꯨꯗꯅ ꯍꯥꯏꯕꯗꯤ ꯑꯩꯈꯣꯏꯗꯤ ꯑꯗꯨꯝ ꯑꯦꯕ꯭ꯔꯤ ꯏꯚꯅꯤꯡꯗꯤ ꯑꯗꯨꯝ ꯊꯥ ꯆꯥꯕꯅꯤꯅꯀꯣ ꯑꯗꯨꯗ ꯂꯥꯛꯑꯄꯅꯤ ꯍꯋꯥꯏꯗꯤ ꯑꯗꯨꯝ ꯍꯋꯥꯏꯗꯤ ꯑꯗꯨꯝ ꯍꯩꯅꯔꯦꯕ ꯍꯥꯏꯕꯗꯤ ꯁꯥ ꯊꯣꯡꯉꯁꯨ ꯍꯋꯥꯏꯗꯤ ꯑꯗꯨꯝ ꯌꯥꯎꯕꯅꯤꯅꯀꯣ ꯑꯗꯨ ꯅꯨꯃꯤꯠꯇꯨ ꯑꯗꯨ ꯃꯥ ꯑꯗꯨꯝ ꯊꯣꯡꯉꯦꯗ ꯑꯗꯨ ꯀꯨꯏꯅ ꯆꯥꯗꯕꯗꯣ ꯁꯧꯒ꯭ꯔꯤꯁꯦ ꯍꯥꯞꯗꯨꯗꯀꯣ ꯑꯁ
ꯑꯝ
ꯑꯁꯁꯨ ꯍꯥꯎ
ꯑ ꯑꯥꯎꯕꯅꯤ ꯁꯧꯋꯏ
ꯑꯦ ꯑꯗꯨꯒ ꯍꯧꯖꯤꯛꯀꯤ ꯍꯥꯏꯕꯒꯨꯝꯅ ꯀꯩꯅꯣ ꯈꯥꯃꯦꯟꯒꯤꯅꯤ ꯑꯗꯨꯒ ꯍꯧꯖꯤꯛꯀꯤ ꯕꯤꯟꯁ ꯑꯁꯥꯡꯕꯗꯣ ꯑꯗꯨꯒ ꯍꯧꯖꯤꯛꯀꯤ ꯏꯃꯅꯕ ꯎꯈ꯭ꯔꯨꯜꯗꯒꯤ ꯄꯤꯔꯛꯄ ꯃꯣꯏ ꯋꯥꯟ ꯏꯌꯥꯔ ꯁꯨꯔꯦ ꯍꯥꯏꯌꯦ ꯑꯗꯒꯤ ꯃꯤ ꯈꯔ ꯈꯔ ꯑꯗꯨ ꯂꯩ ꯑꯗꯨꯒ ꯁꯥ ꯌꯥꯏꯕꯒꯨꯝꯕ ꯉꯥ ꯌꯥꯏꯕꯒꯨꯝꯕ ꯊꯥꯛꯄꯒꯤ ꯥꯑꯁ ꯌꯥꯌꯥꯏꯕꯥꯛ ꯊꯥꯛꯄꯁꯤꯀꯣ ꯑꯁ
ꯑꯣ ꯃꯥꯒꯤ ꯔꯦꯁꯤꯄꯤꯒꯤ ꯃꯅꯝ ꯃꯥꯏ ꯍꯥꯎꯕ ꯑꯃ ꯂꯩꯕꯅꯤ ꯃꯍꯥꯎ ꯑꯃ ꯔꯦꯁꯤꯄꯤ
ꯑꯩꯈꯣꯏꯒꯤ ꯍꯥꯏꯕ ꯃꯇꯝꯗꯨꯗ ꯍꯧꯖꯤꯛꯀꯤ ꯑꯩꯈꯣꯏꯒꯤ ꯍꯥꯟꯅ ꯃꯥ ꯍꯧꯖꯤꯛꯇꯤ ꯀꯩꯅꯣ ꯆꯠꯈ꯭ꯔꯦ ꯑꯇꯣꯞꯄꯗ ꯆꯠꯈ꯭ꯔꯦꯀꯣꯁ ꯑꯩꯈꯣꯏꯒꯤ ꯑꯗꯨꯝ ꯕꯦꯔꯦꯛꯇꯒꯨꯝꯕ ꯂꯩꯕ ꯃꯇꯝꯁꯤꯗ ꯑꯩꯈꯣꯏꯒꯤ ꯅꯨꯄꯥ ꯑꯃ ꯂꯩꯌꯦꯕ ꯁꯤ ꯊꯥꯡꯃꯩꯕꯟꯗꯒꯤꯅꯤ ꯑꯩꯈꯣꯏꯅ ꯍꯧꯖꯤꯛ ꯗ꯭ꯌꯨꯇꯤꯒꯨꯝꯕ ꯆꯠꯂꯦ ꯈꯣꯠꯂꯦ ꯇꯧꯔꯁꯨ ꯆꯥꯛ ꯊꯣꯡꯃꯤꯕ ꯀꯩꯅꯣ ꯇꯧꯔꯁꯦ ꯍꯥꯏꯔꯁꯨ ꯃꯥꯁꯦ ꯃꯤ ꯑꯇꯣꯞꯄꯅ ꯗꯌꯇꯤ ꯋꯥꯅ ꯂꯥꯛꯑꯁꯨ ꯃꯥꯁꯦ ꯑꯇꯣꯞꯄꯗ ꯆꯣꯡꯊꯣꯡ ꯊꯣꯡꯍꯜꯂꯣꯏꯕ ꯃꯥꯅ ꯇꯧꯔꯤꯁꯦ ꯆꯥꯛ ꯊ ꯑꯗꯨꯗꯒꯤ ꯀꯥꯡꯁꯣꯏꯒꯤ ꯑꯍꯥꯎꯕꯁꯦꯀꯣ
ꯑꯥ
ꯑ ꯃꯥꯅ ꯊꯣꯡꯕꯗꯒꯤ ꯑꯗꯨꯝ ꯈꯪꯕꯅꯦꯀꯣ ꯑꯩꯈꯣꯏ ꯃꯥꯔꯀꯦꯇꯤꯡ ꯕꯖꯥꯔꯗ ꯎꯝ ꯁꯥ ꯊꯣꯡꯕꯗꯤ ꯍꯧꯖꯤꯛ ꯆꯠꯂꯒ ꯑ ꯗꯨꯀꯥꯟꯗ ꯆꯠꯂꯒ ꯐꯣꯔ ꯐꯤꯐꯇꯤꯒꯤ ꯑꯣꯛꯁꯥ ꯑꯃ ꯂꯧꯔꯅꯤꯀꯣ ꯑꯣꯛꯁꯥ ꯑꯃ ꯂꯧꯔꯅꯤ ꯑꯗꯨꯝ ꯃꯔꯣꯏ ꯃꯔꯥꯡ ꯈꯔ ꯂꯧꯔꯅꯤ ꯑꯗꯨꯝ ꯂꯣꯏꯔꯦꯗꯅ
ꯃꯥꯅꯦ ꯃꯥꯅꯦ ꯄ꯭ꯔꯦꯁꯔ ꯀꯨꯀꯔꯗ ꯍꯥꯥꯆꯤꯡ ꯐꯦꯒꯔꯌꯥꯝ
ꯆꯥꯔꯁꯦ ꯍꯥꯏꯅꯗꯤ ꯑꯁ ꯑꯩꯉꯣꯟꯗ ꯀꯧꯕꯅꯦ ꯑꯩꯉꯣꯟꯗ ꯀꯧꯔꯒ ꯑꯗꯨꯝ ꯏꯕꯥꯗꯤ ꯆꯠꯂꯅꯤ ꯑꯁꯤꯒꯨꯝꯕ ꯂꯧꯒꯅꯤ ꯑꯁꯤꯒꯨꯝꯕ ꯑꯇꯣꯞꯄ ꯂꯧꯔꯅꯤ ꯍꯥꯎꯅꯤꯉꯥꯏ ꯊꯣꯡꯕꯗꯀꯣ ꯂꯨꯄꯥ ꯍꯧꯖꯤꯛꯇꯤ ꯐꯣꯔ ꯐꯤꯐꯇꯤ ꯇꯤ ꯑꯣꯏꯔꯦ ꯑꯗꯨꯝ ꯃꯇꯝꯗꯗꯤ ꯀꯌꯥꯅꯣ ꯑꯃ ꯑꯣꯏꯔꯝ ꯑꯣꯏꯕꯅꯦꯕ ꯑꯗꯨꯣ ꯆꯥꯛ ꯊꯣꯡꯕꯒ ꯑꯗꯨꯝ ꯍꯦꯟ ꯍꯦꯜꯂꯦꯕ
ꯍꯣꯏ
ꯑꯗꯨꯒ ꯃꯥꯅ ꯐꯠꯖꯅ ꯊꯣꯡꯉꯒꯀꯣ ꯑꯁ ꯑꯩꯅ ꯈꯔ ꯁꯦꯝꯕꯤꯒꯦ ꯍꯥꯏꯔꯁꯨ ꯃꯥ ꯌꯥꯔꯣꯏꯀꯣ
ꯑꯝ
ꯇꯤꯜꯍꯧꯒꯨꯝꯕ ꯈꯔ ꯁꯦꯝꯃꯨꯕ ꯍꯥꯏꯗ ꯑꯩꯗꯤ ꯑꯗꯨꯝ ꯁꯦꯝꯕꯅꯦ ꯃꯥꯅ
ꯎꯝ
ꯆꯞ ꯃꯥꯟꯅ ꯄꯥꯏ
ꯎꯝ ꯑꯍꯍꯍꯝ
ꯑꯁ ꯑꯗꯨꯗꯤ ꯀꯥꯡꯁꯣꯏ ꯊꯣꯡꯕꯖꯦ ꯑꯗꯨꯝ ꯍꯥꯎꯋꯦ ꯀꯣ ꯃꯣꯏꯅ
ꯑ ꯍꯥꯎꯕꯅꯤ
ꯎꯝ
ꯑꯣ ꯕ꯭ꯔꯗꯔꯗꯤ ꯉꯁꯤ ꯋꯥꯔꯗꯀꯞ ꯌꯦꯡꯉꯣꯏꯗ꯭ꯔꯣ
ꯌꯦꯡꯒꯦ ꯍꯥꯏꯅ ꯈꯜꯂꯦ
ꯎꯝ ꯀꯩ ꯀꯩ ꯀꯩ ꯇꯤꯝꯗ ꯁꯞꯄꯣꯔꯠ ꯇꯧꯒꯦ ꯕ꯭ꯔꯗꯔ
ꯉꯁꯤꯒꯤꯁꯦ ꯀꯩꯅꯣ ꯅꯠꯇ꯭ꯔꯣ ꯑ ꯅꯣꯔꯋꯦꯒ ꯐ꯭ꯔꯥꯟꯁ ꯑꯁ ꯑꯩꯗꯤ ꯀꯩꯅꯣꯗꯣ ꯇꯧꯔꯦꯗ ꯍꯜꯂꯦꯟꯗ ꯇꯧꯔꯦꯗ
ꯑꯥ
ꯅꯨꯡꯋꯦ ꯗ ꯑꯣꯏꯅ ꯇꯧꯔꯒꯦ
ꯍꯣꯏ
ꯑꯟꯏꯟꯇꯦꯜꯂꯤꯖꯦꯕꯜ
ꯑꯗꯨꯝ ꯐꯖꯕ ꯇꯤꯝ ꯉꯥꯛꯇꯅꯤ ꯂꯤꯡꯕ
ꯅꯣꯔꯋꯦ ꯗ ꯑꯣꯏꯅ ꯇꯧꯔꯒꯦ
ꯑ
ꯄꯦꯁꯨ ꯂꯥꯁ ꯐꯥꯏꯅꯦꯜꯏ ꯀꯥꯔꯝꯕꯅꯦ ꯅꯍꯥꯟ ꯑꯗꯨ ꯍꯟꯗꯛꯇꯤ ꯍꯂꯦꯟꯈꯣꯏꯁꯦ ꯕꯨꯕꯤꯁꯤ ꯈꯔ ꯀꯟꯒꯗꯧ ꯃꯥꯜꯂꯦꯅꯦ
ꯑꯥ
ꯀꯞ ꯀ꯭ꯋꯥꯂꯤꯐꯥꯏꯒꯁꯨ ꯌꯥꯝ ꯈꯔ ꯀꯩꯅꯣ ꯇꯧꯋꯤꯅꯤ ꯑꯟꯏꯟꯇꯦꯜꯂꯤꯖꯦꯕꯜ ꯕ꯭ꯔꯣꯗꯤ ꯀꯅꯥꯇ ꯁꯞꯄꯣꯔꯠ ꯇꯧꯔꯤꯒꯦ
ꯑꯩ ꯑꯥꯔꯖꯦꯟꯇꯤꯅꯥꯗ ꯇꯧꯔꯤ
ꯑꯦ ꯑꯥꯔꯖꯦꯟꯇꯤꯅꯥꯗꯤ ꯑꯩꯁꯨ ꯑꯔꯖꯦꯟꯇꯤꯅꯥꯅꯤꯍꯦ ꯑꯍꯍꯍ ꯍꯍ
ꯑꯗꯣ ꯑꯩꯁꯦ ꯌꯥꯝ ꯀꯟꯅꯕꯨꯗꯤ ꯌꯦꯡꯗꯦ ꯑꯗꯣ ꯑꯥꯔꯖꯦꯟꯇꯤꯅꯥ ꯁꯨꯝ ꯁꯥꯟꯅꯕ ꯀꯣ ꯇꯤꯝꯗꯣꯀꯣ ꯅꯨꯡꯇꯤꯒꯤ ꯑꯣꯏꯅꯗꯤ ꯌꯦꯡꯗꯦ ꯑꯥꯔꯖꯦꯟꯇꯤꯅꯥ ꯁꯨꯝ ꯁꯥꯟꯅ ꯃꯦꯠꯁ ꯂꯩꯕ ꯀꯥꯟꯗ ꯌꯦꯡꯉꯤ
ꯎꯝ ꯎꯝ ꯑꯥꯔꯖꯦꯟꯇꯤꯅꯥꯗꯤ ꯌꯥꯝ ꯐꯖꯔꯦꯗ ꯍꯥꯟꯅ ꯇꯨꯂꯤꯇꯣꯒꯤ ꯃꯇꯝꯗꯨꯒ
ꯎꯝ
ꯊꯋꯥꯏꯗ ꯃꯣꯏ ꯍꯧꯖꯤꯛ ꯍꯥꯟꯅ ꯐꯥꯔꯁ ꯃꯕꯦꯠꯆ ꯁꯤꯦꯟꯅꯕꯗꯨꯁꯨ ꯌꯥꯝꯅ ꯀꯟꯕ ꯇꯤꯝꯗꯤ ꯅꯠꯇꯦ ꯑꯗꯨ ꯑꯣꯏꯔꯁꯨ ꯃꯣꯏꯒꯤ ꯃꯦꯆ ꯑꯩꯉꯣꯟꯗ ꯀꯩꯅꯣ ꯇꯧꯔꯤꯕꯗꯣ ꯑꯗꯨꯒ ꯀꯣꯆꯁꯤꯁꯨ ꯑꯗꯨꯝ ꯍꯥꯟꯅꯒꯤ ꯀꯣꯆꯁꯨ ꯑꯗꯨꯝ ꯑꯣꯏꯌꯦꯅ ꯍ ꯃꯦꯆꯤꯟ ꯑꯣꯣꯟꯂꯒ ꯀꯩꯅꯣ ꯇꯧꯔꯤꯗꯨꯗ ꯄꯨꯐꯨ ꯑꯣꯏꯅ ꯀꯩꯅꯣ ꯇꯧꯕ ꯍꯥꯏꯕ ꯇꯥꯔꯦꯅꯦ ꯀꯔꯤ ꯍꯥꯏ ꯁ꯭ꯔꯥ ꯎ ꯑꯔꯖꯤꯅꯥꯒꯤ ꯐꯦꯟꯁ ꯑꯣꯏꯃꯤꯟꯅꯕꯅꯤꯅ ꯌꯥꯝ ꯐꯔꯦꯗ ꯑꯗꯨꯗꯤ
ꯃꯦꯁꯤꯁꯨ ꯑꯗꯨꯝ ꯀꯩ ꯍꯥꯏꯇꯥꯔꯦ ꯃꯥꯒꯤ ꯏꯁꯄ꯭ꯔꯦꯡꯇꯣ ꯑꯗꯨꯝ ꯍꯟꯗ꯭ꯔꯤꯑꯕ
ꯍꯟꯗ꯭ꯔꯤ ꯍꯟꯗ꯭ꯔꯤ ꯄ꯭ꯔꯖ ꯍꯟꯗꯛꯅꯩꯅ ꯌꯥꯝꯅ ꯐꯖꯏꯅꯦ ꯐꯥꯔꯁ ꯃꯦꯠꯁꯨ ꯀꯩꯅꯣ ꯇꯧꯕꯗꯧꯕꯀꯣ ꯎ ꯇ ꯄꯨꯂꯞ ꯇꯤꯝꯁꯤꯅ ꯃꯦꯁꯤꯒꯤ ꯀꯩꯅꯣꯅꯦ ꯍꯥꯏꯕꯒꯤ ꯃꯑꯣꯡꯗ ꯆꯞ ꯃꯥꯟꯅꯩ ꯑꯗꯨ ꯑꯣꯏꯔꯗꯤ ꯑꯗꯨ ꯍꯦꯟꯅꯁꯨ ꯏꯝꯄꯣꯔꯇꯦꯟꯁ ꯄꯤꯌꯦꯕ ꯍꯥꯟꯅ ꯄꯣꯔꯇꯨꯒꯜꯒ ꯀꯩꯅꯣ ꯅꯍꯥꯟ ꯁꯥꯟꯅꯕꯗꯣ ꯑꯩ ꯌꯦꯡꯒꯅꯤ ꯑꯗꯨꯁꯨ ꯌꯦꯡꯉꯨꯅꯦ ꯃꯣꯏ ꯗ꯭ꯔꯣ ꯀꯔꯤꯔꯥ ꯑꯃ ꯆꯠꯈꯤꯕꯅꯤꯅꯤ
ꯥꯏ ꯊ ꯃꯥꯣ ꯑ ꯃꯥꯅꯦ ꯃꯥꯅꯦ ꯄꯣꯇꯨꯒ ꯔꯣꯅꯥꯜꯗꯣ ꯑꯩꯈꯣꯏꯒꯤ ꯆꯦꯟꯕꯁꯦ ꯉꯝꯗ꯭ꯔꯦꯕ ꯃꯥ ꯃꯥ ꯉꯝꯗ꯭ꯔꯦ
ꯆꯥꯟꯁ ꯌꯥꯝꯅ ꯃꯥꯡꯉꯤ ꯑꯗꯨꯅꯤ ꯑꯜꯖꯦꯔꯤꯌꯥꯔ ꯑꯩꯅ ꯃꯥꯍꯥꯂ ꯁꯅꯗꯣ ꯎꯝ
ꯑꯗꯨꯒ ꯇꯤꯝ ꯏꯁꯄꯤꯔꯤꯠꯁꯨ ꯐꯖꯅ ꯂꯩꯕ ꯈꯝ ꯔꯈꯪꯒꯦꯕ ꯁꯤ ꯀꯩꯅꯣ ꯊꯝꯐꯝꯝꯅ ꯈꯪꯗꯤꯦ ꯀꯌꯥꯦ ꯑꯥ
ꯀꯔꯃꯕ ꯐꯤꯔꯣꯜ ꯊꯝꯐꯝꯅꯣ ꯑꯩꯛ ꯒꯌ꯭ꯥꯟ ꯇꯥꯗꯦ ꯐꯖꯅꯁꯨ ꯀꯟꯅꯁꯨ ꯍꯣꯠꯅꯩꯗ ꯃꯣꯏ
ꯅꯗꯤ ꯍꯦꯟꯅ ꯑꯗꯒꯤ ꯀꯩꯅꯣ ꯍꯦꯟꯅ ꯐꯖꯩꯗꯣ
ꯎ
ꯐꯥꯔꯁ ꯃꯦꯠꯁꯤꯗ ꯇꯨ ꯊꯥꯎꯖꯟ ꯇ꯭ꯋꯦꯟꯇꯤ ꯇꯨꯗ ꯑꯥꯔꯖꯦꯟꯇꯤꯅꯥꯒ ꯀꯩꯅꯣ ꯁꯥꯟꯅꯕꯗ ꯐꯥꯔꯁ ꯃꯦꯠꯁꯦ ꯄꯣꯏꯗꯅ ꯎꯝ ꯁꯥꯎꯗꯤ ꯀꯅꯥꯝꯇ ꯄꯣꯛꯑꯣꯏꯗꯅ ꯎꯝ ꯍꯧꯖꯤꯛꯁꯤ ꯌꯥꯝꯅ ꯐꯖꯩꯌꯦꯕ ꯁꯦꯝ ꯀꯣꯆꯅꯦꯀꯣ
ꯍꯣꯏ ꯑꯗꯨꯒ ꯅꯍꯥꯟꯒꯤ ꯑꯣꯁꯇ꯭ꯔꯤꯌꯥꯒ ꯁꯥꯟꯅꯕꯗꯣ ꯑꯁ ꯃꯗꯨ ꯐꯠ ꯗꯤꯐꯦꯟ ꯑꯣꯁꯇꯔꯤ
ꯇꯧꯕꯩ ꯇꯧꯧꯕꯩ ꯑꯣꯁꯇꯔꯤꯌꯥ ꯑꯣꯁꯇꯌꯥ